ꯎꯝ ꯇꯥꯏꯌꯦ
ꯑꯗꯣ ꯃꯅꯥꯎ ꯅꯨꯄꯥꯒꯤ ꯋꯥꯔꯤꯗꯣ ꯑꯃꯨꯛ
ꯎꯝ
ꯑꯗꯣ ꯅꯍꯥꯟꯁꯦ ꯑꯥ ꯑꯗꯣ ꯃꯣꯏ ꯑꯥ, ꯚꯔꯥ ꯂꯩꯃꯤꯟꯅꯕ ꯀꯥꯟꯗ ꯏꯁꯤꯡ ꯃꯣꯏꯒꯤ ꯏꯁꯤꯡꯗꯣ ꯂꯣꯏꯁꯟꯈ꯭ꯔꯦ ꯍꯥꯏꯌꯦ꯫ ꯑꯗꯨꯒ ꯃꯥꯁꯦ, ꯑꯗꯨꯒꯤ ꯅꯨꯃꯤꯠꯇ ꯃꯥꯒꯤ ꯃꯕꯨꯡꯅ ꯍꯥꯏꯌꯦ ꯉꯥꯛꯑꯦ ꯍꯥꯏꯌꯦ ꯃꯥꯁꯦ ꯁꯨꯃꯥꯏꯅ ꯇꯧꯕ ꯃꯤ ꯅꯠꯇꯦ ꯍꯥꯏꯕ ꯑꯗꯨꯝ ꯁꯅꯔꯒ ꯂꯥꯏꯒꯅꯤ ꯊꯕꯥꯛꯀ ꯇꯥꯎꯗꯕꯤꯗꯀꯣ ꯑꯗꯨꯒꯤ ꯅꯨꯃꯤꯠ ꯇꯤ ꯈꯪꯗꯦ ꯍꯥꯏꯌꯦ ꯑꯗꯨꯝ ꯃꯣꯏ ꯁꯦꯟꯇꯦꯛꯁꯇꯣ, ꯐꯦꯡꯔꯒ ꯂꯥꯛꯑꯦ ꯍꯥꯏꯌꯦ ꯏꯁꯤꯡ ꯂꯩꯇ꯭ꯔꯥꯒ ꯃꯥꯁꯦ ꯃꯥꯒꯤ ꯄꯣꯀꯦꯠ ꯐꯨꯔꯤꯠꯀꯤ ꯄꯣꯀꯦꯠ ꯑꯃ ꯂꯩꯌꯦ ꯍꯥꯏꯌꯦ ꯑꯗꯨꯗ ꯃꯥꯒꯤ ꯐꯣꯟꯗ ꯏꯁꯩꯒ ꯊꯥꯔꯒ ꯃꯁꯦ ꯁꯦꯡꯗꯣꯛꯄ ꯃꯥꯟꯅꯩ ꯑꯗꯨꯒ ꯃꯥꯁꯦ ꯏꯁꯩ ꯁꯛꯔꯒ ꯁꯛꯔꯒ ꯇꯥꯎꯔꯒ ꯂꯥꯛꯑꯦ ꯍꯥꯏꯌꯦ, ꯑꯗꯨꯒ ꯑꯗꯨ ꯇꯧꯔꯒ ꯃꯥ ꯑꯗꯨꯝ ꯑꯥ, ꯚꯦꯁꯤꯟ ꯑꯃ ꯑꯗꯨꯒ ꯚꯦꯁꯤꯟ ꯑꯃꯒꯨꯝꯕꯗ, ꯏꯁꯤꯡꯗꯣ ꯂꯧꯊꯣꯛꯄ ꯃꯥꯜꯂꯦ ꯑꯗꯨꯀꯥꯟꯗ,
ꯎꯝ
ꯑꯗꯨꯀꯥꯟꯗꯒꯤ ꯃꯥꯒꯤ ꯐꯣꯟꯗ ꯇꯥꯕ ꯃꯥꯜꯂꯦ ꯍꯥꯏꯌꯦ ꯑꯗꯨꯒ ꯑꯗꯨꯝ ꯃꯅꯥꯎ ꯅꯨꯄꯥꯗꯤ ꯇꯥꯕꯗꯣ ꯈꯪꯗꯕ ꯑꯗꯨꯒ ꯃꯥꯁꯦ ꯐꯦꯡꯕ ꯂꯣꯏꯔꯒ ꯆꯪꯉꯦ ꯍꯥꯏꯌꯦ ꯆꯥꯔꯒ ꯀꯔꯤ ꯃꯥꯒꯤ ꯎꯝ ꯆꯣꯠ ꯆꯣꯠ ꯑ ꯐꯤꯔꯣꯟꯗ ꯌꯥꯝ ꯆꯣꯠ ꯂꯣꯏ ꯆꯣꯠꯈ꯭ꯔꯦ ꯍꯥꯏꯕ ꯑꯗꯨꯒ ꯑꯗꯨꯝ ꯆꯦꯟꯁ ꯇꯧꯔꯒ ꯍꯣꯡꯗꯣꯛꯔꯒ ꯂꯥꯛꯑꯦꯒ ꯃꯥꯒꯤ ꯐꯣꯟ ꯂꯣꯏꯔꯒ ꯃꯥꯒꯤ ꯐꯣꯟ ꯄꯥꯏꯒꯦ ꯇꯥꯎꯕ ꯀꯥꯟꯗ ꯐꯣꯟꯁꯦ ꯂꯩꯔꯝꯗ꯭ꯔꯦ ꯍꯥꯏꯌꯦ ꯑꯗꯨꯒ ꯃꯥꯁꯦ ꯐꯣꯟ ꯊꯤꯕ ꯍꯥꯎꯔꯦ ꯍꯥꯏꯌꯦ ꯀꯥꯏꯗ ꯑꯣꯏꯔ ꯆꯠꯂꯣꯅ ꯃꯥ ꯃꯥꯒꯤ ꯃꯕꯨꯡ ꯀꯣꯜ ꯇꯧꯕꯤꯌꯣꯅ ꯇꯧꯔꯦ ꯍꯥꯏꯌꯦ ꯑꯗꯨꯒ ꯑ ꯐꯣꯟꯗꯣ ꯏꯁꯤꯡꯗ ꯇꯥꯕꯒꯤ ꯁ꯭ꯋꯤꯠꯆ ꯑꯣꯐ ꯇꯥꯕ ꯃꯥꯜꯂꯦ ꯑꯗꯨꯒ ꯇꯥꯎꯔꯀꯥꯟꯗ ꯃꯣꯏ ꯑꯅꯤꯒ ꯊꯤꯌꯦ ꯍꯥꯏꯌꯦ ꯑꯗꯨꯒ ꯀꯣꯏꯊꯤ ꯊꯤꯔꯒ ꯑꯗꯨ ꯂꯩ ꯂꯩꯇꯕꯀꯣ ꯑꯗꯨꯒ ꯃꯥꯅ ꯃꯠ ꯍꯥ ꯌꯥꯝ ꯁꯥꯔꯒ ꯂꯩꯕꯗꯣ ꯃꯥꯒꯤ ꯃꯕꯨ ꯌꯥꯝꯕꯨꯡꯗꯤ ꯑꯗꯨꯝ ꯅꯣꯛꯁꯨ ꯅꯣꯛꯅꯤꯡꯕ ꯅꯨꯡꯁꯤꯁꯨ ꯅꯨꯡꯁꯤꯕ ꯑꯗꯨꯒꯤ ꯍꯦꯛꯑꯒ ꯂꯩ ꯑꯥ ꯅꯨꯡꯊꯤꯜ ꯇ ꯑꯗꯨꯝ ꯀꯨꯏꯔꯦ ꯍꯥꯏꯌꯦ ꯑꯗꯨꯒ ꯑ ꯑꯗꯨꯝ ꯀꯥꯟꯗ ꯃꯥꯒꯤ ꯊꯪꯅꯕ ꯅꯨꯄꯤꯗꯨꯅ ꯃꯥꯒꯤ ꯄꯤꯁꯤꯟꯗꯣ ꯏꯁꯤꯡꯒ ꯍꯣꯟꯗꯣꯛꯄ ꯀꯥꯟꯗ ꯐꯣꯟꯗꯣ
ꯑꯗꯨꯗ ꯊꯣꯛꯄ ꯑ ꯑꯗꯨꯒ ꯊꯪ ꯅꯥꯕ ꯅꯨꯄꯤꯁꯨ ꯉꯥꯛꯈ꯭ꯔꯦ ꯍꯥꯏꯌꯦ ꯀꯔꯤꯔꯥ ꯍꯧꯖꯤꯛ ꯐꯣꯟ ꯑ ꯐꯣꯟ ꯑꯁꯤꯗ ꯂꯩꯌꯦꯅ ꯇꯥꯔꯒꯅ ꯑꯗꯨ ꯃꯥꯒꯤ ꯃꯅꯥꯎ ꯅꯨꯄꯥꯒꯤ ꯐꯣꯟ ꯇꯧ ꯑꯥ ꯐꯣꯟ ꯂꯩꯔꯝꯕ ꯑꯁ
ꯎꯝ
ꯌꯥꯝꯅ ꯅꯣꯛꯅꯤꯡꯒꯔꯦ ꯍꯥꯏꯌꯦ ꯑꯗꯨꯒꯤ ꯅꯨꯃꯤꯠꯇꯨꯗꯤꯀꯣ ꯃꯥꯗꯤ ꯃꯊꯥ ꯁꯥꯔꯒ ꯀꯔꯤ ꯍꯥꯏꯔꯁꯤꯔꯥ ꯁ꯭ꯋꯦꯠꯀ ꯌꯥꯝ ꯊꯣꯛꯑꯦ ꯍꯥꯏꯌꯦ ꯊꯤꯔꯀꯥꯟꯗꯀꯣ ꯑꯗꯨꯒ ꯃꯌꯥꯝꯕꯗꯤ ꯑꯗꯨꯝ ꯌꯦꯡꯉꯒ ꯑꯃꯨꯛꯀ ꯅꯣꯛꯅꯤꯡꯕ ꯑꯃꯨꯛꯀ ꯅꯨꯡꯁꯤꯌꯦ ꯃꯥꯖꯦ ꯑꯗꯨꯝ ꯀꯣꯜ ꯇꯧꯔ ꯁ꯭ꯋꯤꯆ ꯑꯣꯐ ꯇꯝꯃꯦ ꯑꯗꯨꯒ ꯃꯌꯥꯝꯅ ꯅꯪ ꯉꯍꯥꯛ ꯉꯁꯥꯏ ꯏꯁꯩ ꯊꯥꯔꯒ ꯏꯁꯩ ꯁꯥꯔꯒ ꯊꯥꯞꯔꯒ ꯏꯁꯩ ꯊꯥꯔꯒ ꯁꯛ ꯔꯀ ꯂꯩꯔꯝꯕꯗꯨꯗꯤ ꯅ ꯑꯩ ꯀꯥꯎꯔꯦꯅ ꯑꯃꯨꯛꯀ ꯍꯥꯏ ꯑꯗꯨꯗ ꯅꯣꯛꯅꯤꯡꯉꯦ ꯍꯥꯏꯕꯗꯣ ꯅꯣꯛꯅꯤꯡꯉꯁꯨ ꯀꯔꯤ ꯍꯥꯏꯁꯦ ꯑꯗꯨꯀꯥꯟꯗꯗꯤ ꯌꯥꯝ ꯅꯣꯛꯑꯗꯤ ꯃꯥꯖꯨ ꯁꯥꯎꯒꯅꯤꯗꯅ ꯃꯊꯥ ꯁꯥꯔꯀꯥꯟꯗ ꯈꯪꯔꯒ ꯂꯩꯕꯅꯦ ꯍꯥꯏꯌꯦ ꯃꯥꯥꯁꯦ ꯌꯥꯝ ꯅꯣꯛꯅꯤꯡꯉꯦ ꯎꯝ
ꯏꯁꯩ ꯊꯥꯔꯗꯤ ꯃꯥꯁꯨ ꯏꯁꯩ ꯇꯣꯛꯀ꯭ꯔꯣꯗꯣ ꯈꯪꯒꯅꯤꯀꯣ
ꯏꯅꯦꯕ ꯃꯥꯁꯨ ꯁꯨꯃꯥꯏꯅ ꯍꯥꯏꯕꯅꯤ ꯍꯥꯏꯌꯦ ꯏꯁꯩ ꯅꯪ ꯉꯁꯥꯏ ꯊꯥꯔꯕꯗꯨꯗꯤꯅꯦ ꯃꯥꯁꯦ ꯑꯗꯨꯝ ꯀꯔꯤ ꯍꯥꯏꯁꯤ ꯃꯥꯒꯤ ꯋꯥꯈꯜꯗꯣ ꯕ꯭ꯂꯥꯏꯟꯗ ꯑꯗꯨꯝ ꯑꯃꯗ ꯆꯠꯂꯒ ꯇꯧꯔ ꯃꯥꯜꯂꯦꯕ ꯑꯁ ꯅꯣꯛꯅꯤꯡꯕ ꯋꯥꯅꯦ
ꯊꯕꯛ ꯇꯧꯗꯅ ꯇꯧꯕ ꯅꯨꯃꯤꯠꯇꯤ ꯐꯣꯟ
ꯊꯕꯛ ꯊꯕꯛ ꯇꯧꯗꯕꯤꯗ ꯂꯩꯔꯒ ꯑꯁ ꯇꯧꯕ ꯅꯨꯃꯤꯠꯇꯨꯗꯤ ꯄꯤꯕ ꯃꯃꯥꯗꯨ ꯊꯣꯛꯑꯦꯅ ꯌꯥꯝ ꯅꯣꯛꯅꯤꯡꯉꯦ ꯃꯣꯏꯒꯤ ꯋꯥꯔꯤ ꯑꯁ ꯋꯥꯔꯤ ꯌꯥꯝꯃꯦ ꯉꯥꯏꯔꯦ ꯋꯥ ꯃꯌꯥꯝꯗꯨꯒ ꯃꯤ ꯃꯌꯥꯝꯗꯤ ꯍꯣꯏ ꯃꯄꯥꯟꯗ ꯊꯣꯛꯑꯒ ꯏꯃꯨꯡꯒꯤ ꯃꯤ ꯑꯃꯅ ꯀꯔꯤ ꯍꯥꯏꯁꯤꯔꯥ ꯎꯝ ꯐꯒꯤ ꯇꯥꯎ ꯇꯥꯎꯔꯒ ꯂꯩꯕꯗ ꯃꯤ ꯑꯥ ꯀꯔꯤ ꯍꯥꯏꯁꯤꯔ ꯃꯤꯒꯤ ꯃꯣꯏꯒꯤ ꯃꯌꯨꯝꯒꯤ ꯃꯤꯅꯤ ꯍꯥꯏꯔꯗꯤ ꯅꯣꯛꯇꯕ ꯑꯃ ꯑꯗꯨꯝ ꯂꯩꯌꯦꯗꯅ ꯑ ꯑꯩ ꯑꯗꯨꯒꯨꯝꯕ ꯅꯠꯇꯦ ꯑꯩꯈꯣꯏꯒꯤ ꯃꯤꯒ ꯏꯃꯨꯡꯒꯤ ꯃꯤ ꯑꯃꯨꯛꯀ ꯊꯣꯛꯑꯗꯤ ꯑꯗꯨꯝ ꯍꯦꯟꯅ ꯅꯣꯛꯅꯤꯡꯉꯦ ꯍꯥꯏꯕꯗꯤ ꯀꯔꯤ ꯍꯥꯏꯁꯤꯔꯥ ꯑꯗꯨꯝ ꯅꯣꯛꯅꯤꯡꯉꯦꯀꯣ
ꯎꯝ ꯑꯗꯨꯅꯤ ꯑꯗꯨꯃꯥꯏꯅ ꯇꯧꯒꯗꯕ ꯊꯥꯖꯗꯕꯗꯣ
ꯑꯩꯗꯤ ꯗꯨꯝ ꯅꯣꯛꯅꯤꯡꯉꯦ ꯅꯨꯡꯉꯥꯏꯁꯨ ꯅꯨꯡꯉꯥꯏꯌꯦꯅ ꯑꯗꯨꯃꯥꯏꯅ ꯇꯧꯔꯗꯤ ꯅꯣꯛꯅꯤꯡꯉꯤ
ꯍꫭꯏ ꯏꯁꯥꯏ ꯁꯥꯔꯒ ꯍꯣꯏ ꯃꯥꯒꯤ ꯐꯣꯟ ꯇꯥꯕꯗꯨꯗꯤ ꯈꯪꯗꯕ ꯑꯁ
ꯑꯗꯨꯒ ꯅꯍꯥꯟ ꯏꯆꯦ ꯈꯣꯏ ꯑꯩ ꯈꯣꯏ ꯆꯤꯆꯦꯗꯣ ꯃꯣꯏ ꯑꯅꯤ ꯅꯍꯥꯟ ꯑ ꯑꯁꯤꯗꯒꯤ ꯌꯨꯝ ꯍꯟꯃꯤꯟꯕꯅꯦꯕ ꯑꯗꯨꯒꯤ ꯅꯨꯃꯤꯠꯇꯁꯨ ꯑꯁ ꯌꯥꯝ ꯅꯣꯛꯅꯤꯡꯕꯗꯣ ꯑ ꯃꯤꯒꯤ ꯒꯥꯔꯤꯗ ꯇꯣꯡꯔꯒ ꯑꯗꯨ ꯅꯨꯃꯤꯠꯇꯣ ꯁꯤ ꯑꯦꯟꯁꯤꯁꯤ ꯈꯣꯏꯒꯤ ꯒꯥꯔꯤꯗ ꯇꯣꯡꯕꯅꯦꯕ ꯃꯣꯏ ꯃꯤꯗꯣ ꯑꯗꯨꯒ ꯇꯣꯡꯔꯀꯥꯟꯗ ꯃꯥꯒꯤ ꯔꯦꯁ ꯆꯤꯟꯗꯣ ꯍꯥꯡꯔꯒ ꯇꯨꯝꯕ ꯑ ꯐꯣꯠꯇꯣ ꯊꯥꯔꯛꯑꫭ ꯍꯥꯏꯔꯒ ꯑꯩꯗꯤ ꯅꯣꯛ ꯅꯤꯡꯕꯀꯣ ꯃꯥꯒꯤ ꯈꯣꯡꯗꯣ ꯑꯃꯗ ꯇꯩꯁꯟꯅꯔꯒ ꯇꯥꯎꯔꯝ ꯂꯩꯔꯝꯅꯦ ꯌꯥꯝ ꯅꯣꯛꯅꯤꯡꯕꯅꯦ
ꯑꯗꯨꯖꯨ ꯃꯤꯒꯤ ꯒꯥꯔꯤꯗꯣ ꯇꯣꯡꯔ
ꯑꯗꯨꯒꯤꯅꯤ ꯃꯤꯒꯤ ꯃꯤꯒꯤ ꯒꯔꯤꯗ ꯁꯨꯃꯥꯏꯅ ꯇꯨꯝꯂꯒ ꯂꯩꯕꯗꯨ ꯑꯗꯨꯏ ꯌꯥꯝ ꯅꯣꯛꯅꯤꯡꯉꯤ ꯏꯆꯦꯅ ꯅꯣꯛꯅꯤꯡꯉꯦ ꯐꯣꯇꯣ ꯑꯩꯉꯣꯟꯗ ꯊꯥꯔꯥꯑ
ꯃꯕꯥꯅꯤ ꯏꯆꯦꯒ ꯃꯕꯅꯤꯁꯦ ꯌꯥꯝ ꯆꯥꯟꯅꯕ ꯃꯥꯜꯂꯦ
ꯀꯔꯤ
ꯏꯆꯦ ꯑꯩꯗꯤ ꯏꯆꯦ ꯅꯨꯄꯥꯗꯣꯒ ꯏꯆꯦꯗꯣ ꯌꯥꯝ ꯆꯥꯟꯅꯕ ꯕ ꯃꯥꯂꯦꯕ ꯑꯗꯨꯝ ꯋꯥꯔꯤ ꯂꯩꯌꯦꯕ ꯑꯩꯈꯣꯏ
ꯅꯣꯛꯅꯤꯡꯉꯦ ꯌꯥꯝ ꯐꯟꯅꯤꯗꯧ ꯃꯤꯗꯣ
ꯎꯝ ꯑꯩꯈꯣꯏ ꯃꯈꯣꯏꯅ ꯉꯥꯡ ꯉꯥꯡꯕ ꯋꯥꯗꯣ ꯑꯩꯈꯣꯏꯅ ꯉꯥꯡꯔꯗꯤ ꯄꯥꯛ ꯅꯣꯛꯅꯤꯡꯉꯣꯏꯕ ꯃꯈꯣꯏꯒꯤ ꯀꯩꯅꯣꯝꯃ ꯑꯃ ꯂꯩꯕꯅꯦ ꯃꯈꯣꯏꯗꯤ
ꯑꯗꯨꯒꯤꯅꯦ ꯃꯣꯏꯅ ꯑꯗꯨꯝ ꯉꯥꯡꯔꯗꯤ ꯅꯣꯛꯅꯤꯡꯉꯦꯀꯣ
ꯎꯝ
ꯋꯥ ꯉꯥꯡꯕ ꯀꯔꯤ ꯍꯥꯏꯁꯤꯔ ꯈꯪꯗꯦ ꯃꯣꯏꯅ ꯇꯥꯎꯔꯗꯤ ꯑꯗꯨꯝ ꯅꯣꯛꯅꯤꯡꯉꯦ
ꯎꯍꯨꯝ ꯑꯗꯨꯝ ꯑ ꯁꯤ ꯑꯩꯈꯣꯏ ꯃꯄꯥꯟ ꯔꯣꯝꯗ ꯑꯗꯨꯃꯥꯏꯅ ꯆꯠꯂꯁꯨ ꯀꯣ ꯑꯩꯈꯣꯏꯒꯤ ꯈꯨꯟꯒꯤ ꯃꯤꯁꯤꯡꯅ ꯍꯦꯟꯅ ꯐꯟꯅꯤ ꯑꯣꯏ ꯍꯥꯏꯕꯗꯤ
ꯍꯣꯏ ꯍꯣꯏ ꯑꯩꯈꯣꯏꯗꯤ ꯈꯪꯅꯁꯨ ꯈꯪꯅꯩꯌꯦ ꯀꯔꯤ ꯍꯥꯏꯁꯤꯔ ꯈꯪꯗꯦꯀꯣ
ꯍ꯭ꯌꯨꯃꯔꯗꯣ ꯌꯥꯝ ꯃꯥꯟꯅꯩꯌꯦ ꯑꯩꯈꯣꯏ ꯈꯨꯟ ꯃꯤꯁꯤꯡꯗꯣ
ꯑꯁ ꯃꯤ ꯀꯔꯤ ꯍꯥꯏꯁꯤꯔꯥ ꯑꯩꯈꯣꯏꯒꯤ ꯃꯤ ꯑꯥ ꯃꯤ ꯃꯤꯁꯤꯡꯅ ꯌꯥꯝ ꯐꯥꯏꯗ ꯑꯇꯣꯞꯄ ꯃꯤꯒ ꯀꯝꯄꯦꯌꯔ ꯇꯧꯔꯗꯤꯀꯣ ꯍꯥꯏꯕꯩꯗꯤ ꯅꯣꯏ ꯃꯤꯁꯤꯡꯗꯤ ꯑꯗꯨꯝ ꯅꯨꯡꯁꯤꯕ ꯂꯩꯅ ꯀꯔꯤ ꯍꯥꯏꯁꯤꯔꯥ ꯃꯤꯅꯨꯡꯁꯤ ꯈꯪꯕ ꯇꯣ ꯁꯨꯃꯥꯏꯅ ꯇꯥꯎꯋꯤꯅ ꯐꯠꯇꯦ ꯍꯥꯏꯔꯁꯨ ꯑꯗꯨꯝ ꯍꯣꯏ ꯁꯨꯃꯥꯏꯅ ꯇꯥꯎꯋꯦ ꯃꯤ ꯃꯤ ꯑꯇꯣꯞꯄ ꯂꯥꯝꯗꯤ ꯁꯨꯃꯥꯏꯅ ꯇꯥꯎꯗꯦ ꯑꯩꯈꯣꯏ ꯌꯦꯡꯔꯀꯥꯟꯗꯀꯣ ꯇꯨꯝ ꯇꯣꯡꯉꯥꯜꯂꯦ ꯍꯥꯏꯕꯗꯤ ꯑ ꯈꯣꯏꯗꯤ ꯇꯨꯝ ꯃꯤ ꯑꯃꯅ ꯋꯥꯔ ꯀꯥꯟꯗ ꯑꯗꯨꯝ ꯃꯇꯦꯡꯒ ꯄꯥꯡ ꯄꯥꯡꯕꯤꯌꯦꯗꯅ
ꯎꯝ
ꯑꯇꯣꯞꯄꯗꯤ ꯁꯨꯃꯥꯏꯅ ꯇꯥꯎꯗꯦ ꯑꯗꯨꯝ ꯀꯔꯤ ꯍꯥꯏꯁꯤꯔꯥ ꯈꯪꯗꯦ
ꯅꯨꯡꯁꯤꯕ ꯌꯥꯝ ꯂꯩꯌꯦ ꯑꯩꯈꯣꯏꯗꯤ
ꯑꯣ ꯑꯩꯈꯣꯏꯗꯤ ꯃꯤꯅꯨꯡꯁꯤ ꯌꯥꯝ ꯈ ꯂꯩꯌꯦ ꯍꯥꯏꯕꯇꯥꯥꯔꯦ ꯑꯗꯨꯒ ꯈꯣꯏꯗꯤ
ꯑꯩꯁ
ꯃꯤꯒ ꯀꯔꯤ ꯍꯥꯏꯁꯤꯔꯥ ꯃꯤ ꯑꯁꯨꯃꯥꯏꯅ ꯇꯧꯔꯗꯤ ꯑꯁ ꯃꯤꯅ ꯅꯨꯡꯉꯥꯏꯔꯔꯣꯏ ꯍꯥꯏꯕ ꯋꯥꯈꯜ ꯇꯨꯝ ꯊꯣꯛꯑꯦꯗꯅ
ꯎꯝ
ꯇꯣꯞꯄꯗꯤ ꯏꯁ ꯊꯣ ꯊꯣꯛꯇꯤ ꯊꯣꯔꯝꯃꯅꯤ ꯑꯇꯨ ꯑꯣꯏꯔꯁꯨ ꯃꯣꯏ ꯃꯠ ꯇꯥꯎꯗꯤ ꯊꯣꯛ ꯊꯨꯞꯇꯕꯒꯨꯝ ꯇꯥꯎꯋꯦ
ꯎꯝ
ꯌꯦꯡꯔꯀꯥꯟꯗꯗꯤ ꯃꯥꯟꯅꯗꯦ
ꯎꯝ
ꯈꯣꯏꯅ ꯇꯥꯎꯕꯁꯤ ꯇꯥꯎꯕꯗꯨꯒ
ꯎꯝ ꯍꯌꯦꯡꯗꯣ ꯑꯈꯣꯏ ꯎꯝ ꯂꯩꯇ꯭ꯔꯦ ꯈꯔ ꯈꯔꯗꯤ ꯂꯩꯔꯤꯌꯦ ꯑꯗꯨꯕꯨ ꯑꯩꯗꯤ ꯆꯥꯗ꯭ꯔꯦ ꯄꯥꯝꯗ꯭ꯔꯦ ꯇꯦꯟ ꯈꯔꯖꯨ ꯎꯝ ꯍꯌꯦꯡꯗꯤ ꯑꯈꯣꯏ ꯏꯃꯨꯡ ꯃꯅꯨꯡꯁꯤꯡ ꯑꯩ ꯏꯃꯨꯡꯁꯤꯡꯗꯣ ꯑꯥ ꯁꯤ ꯑꯥ ꯍꯣꯏ ꯍꯣꯏ ꯏꯕꯣꯛ ꯑꯃ ꯂꯩꯈꯤꯗ꯭ꯔꯕꯗꯣ
ꯅꯣꯏ
ꯂꯨꯏꯒ ꯂꯣꯏ ꯆꯠꯈꯥꯏꯔꯅꯤ
ꯎꯝ ꯅꯣꯏꯁꯨ ꯅꯪꯁꯨ ꯆꯀ꯭ꯔꯥ
ꯑꯩꯗꯤ ꯑꯩꯗꯤ ꯆꯠꯇꯣꯏ ꯃꯥꯥꯟꯂꯦ ꯌꯨꯝꯗ ꯃꯤ ꯂꯩꯔꯣꯏꯕ
ꯍꯣꯏ ꯍꯣꯏ
ꯑꯁꯤ ꯑꯈꯣꯏꯗꯤ ꯎꯝ ꯑꯣꯛꯀꯨꯝꯕꯁꯨ ꯂꯥꯏꯕꯒꯤꯀꯣ
ꯉꯣꯏ
ꯑꯩ ꯂꯩꯇ꯭ꯔꯥꯗꯤ ꯃꯤ ꯂꯩꯔꯣꯏ
ꯍꯣꯏ
ꯏꯃꯥ ꯕꯕꯨꯟ ꯏꯕꯣꯛꯁꯨ ꯆꯠꯀꯅꯤꯕ
ꯎꯝ ꯈꯣꯏꯒꯤ ꯏꯅꯥꯎꯅꯨꯄꯥꯗꯤ
ꯃꯥꯗꯤ ꯎꯝ ꯅꯨꯡ ꯑ ꯅꯨꯡꯊꯤꯟꯗꯀꯣ ꯅꯨꯡꯊꯤꯟ ꯍꯥꯏꯒꯗ꯭ꯔꯥ ꯏꯚꯤꯟꯗꯀꯣ ꯑꯁꯤ ꯖꯣꯕ ꯀ꯭ꯥꯔ꯭ꯠꯀꯤ ꯐꯣꯇꯣ ꯍꯌꯦꯡ ꯀꯥꯞꯀꯅꯤꯕ ꯗꯣ ꯑ ꯄꯥꯕꯨꯡ ꯉꯥꯏꯇꯗ꯭ꯔꯗꯤ ꯃꯥꯅ ꯇꯧꯗꯣꯏ ꯃꯥꯜꯂꯦ
ꯑꯣ ꯄꯨꯇꯣ ꯀꯥꯞꯄꯗ
ꯎꯝ
ꯃꯤ ꯃꯌꯥꯝ ꯑꯣ ꯑꯣ ꯃꯥꯒꯤ ꯐꯣꯟꯗ ꯀꯥꯞꯄ꯭ꯔꯥ
ꯎꯝ ꯎꯝ ꯀꯥꯞꯇꯦ ꯑꯧ ꯄꯥꯕꯨꯡꯒꯤ ꯐꯣꯟꯅ ꯑꯗꯨꯝ ꯀꯥꯞꯄꯅꯦ ꯗꯨꯕꯨ ꯑ ꯑꯌꯨꯛ ꯇ ꯕꯕꯨꯡ ꯀꯥꯕꯒꯀꯣ ꯆꯠꯈ꯭ꯔꯗꯤ ꯏꯕꯤꯅꯤꯡꯒꯤꯗꯤ ꯃꯥꯒꯤ ꯐꯣꯟꯗ ꯑꯃꯨꯛ ꯀꯥꯞꯀꯅꯤ ꯍꯥꯏꯌꯦ
ꯎꯝ ꯌꯥꯔꯗꯤ ꯌꯥꯏꯌꯦꯅ
ꯎꯝ
ꯑꯃꯥꯏꯅ ꯇꯥꯕ ꯌꯥꯔꯗꯤ
ꯎꯝ ꯑꯁ ꯍꯌꯦꯡ ꯊꯕꯥꯛ ꯁꯨꯔꯒ ꯂꯩꯅꯤ
ꯀꯔꯤ ꯊꯕꯛ
ꯖꯣꯀꯥꯠ ꯊꯕꯛ ꯇꯧꯔꯤꯗꯤ ꯑꯩꯁꯨ ꯆꯠꯀꯅꯤꯕ
ꯑꯣ ꯑꯩꯈꯣꯏ ꯐꯤ ꯁꯥꯕꯤꯁꯨ ꯆꯠꯀꯗ꯭ꯔꯥ ꯃꯣꯏ ꯃꯥ ꯑꯦꯃ ꯃꯕꯨꯡꯒ ꯆꯥꯀꯅꯤ ꯑꯣ ꯑꯍꯥꯟꯁꯨ ꯂꯩꯥꯏꯕꯅꯤꯅꯀꯣ ꯑꯣ
ꯑꯗꯨꯗꯣ ꯆꯠꯁꯦ ꯑꯣ ꯃꯥꯗꯤ ꯆꯠꯇ꯭ꯔꯁꯨ ꯃꯥꯗꯤ ꯆꯠꯄ ꯌꯥꯗꯦꯅ ꯆꯠꯇ꯭ꯔꯁꯨ ꯐꯣꯇꯣꯗꯤ ꯑꯗꯨꯝ ꯀꯥꯞꯄ ꯍꯥꯏꯕꯅꯦꯕ ꯑꯩꯗꯤ
ꯑꯣ ꯍꯣꯏ
ꯍꯣꯏ ꯗꯨ ꯍꯥꯏ ꯍꯥꯏꯔꯗꯤ ꯃꯥꯅ ꯀꯥꯞꯄꯣꯏ ꯃꯤꯅ ꯌꯥꯝ ꯉꯥꯡꯅꯩ ꯍꯥꯏꯌꯦ ꯑꯗꯨ ꯑꯣꯏꯔꯁꯨ ꯃꯈꯣꯡ ꯅꯥꯕꯗꯨꯗꯤ ꯅꯝꯐꯨꯗ ꯇꯧꯔꯣ ꯍꯥꯏꯅ ꯃꯤꯁꯨ ꯍꯥꯏꯔꯣꯏꯕ ꯃꯤꯗꯣ ꯑꯩꯅ ꯒ꯭ꯌꯥꯟ ꯇꯥꯔꯅꯦꯕ
ꯑꯗꯨꯒꯤꯅꯤ
ꯈꯣꯏ ꯈꯣꯏ ꯃꯤꯁꯤꯡꯗꯤ ꯑꯃ ꯑꯃ ꯃꯤ ꯑꯃ ꯑꯃꯒꯤ ꯀꯟꯗꯤꯁꯟꯗꯣ ꯂꯣꯏ ꯈꯪꯅꯕ ꯆꯥꯛ ꯒ‍꯭ꯔꯅꯤ ꯑꯩꯅ‌ ꯑꯩꯕꯨꯗꯤ ꯅꯪꯕꯨꯗꯤ ꯉꯥꯡꯉꯣꯏ ꯃꯤꯅ ꯀꯔꯤꯝꯇ ꯍꯥꯏꯔꯣꯏ ꯍꯥꯏꯕꯅꯤꯕ ꯃꯥ ꯌꯥꯗꯦ
ꯉꯁꯤꯒꯤ ꯆꯥꯡꯕꯗꯣ ꯅꯪ ꯅꯪꯒꯤꯁꯨ ꯆꯥꯡꯕ꯭ꯔꯥ
ꯎꯝ ꯗ꯭ꯔꯉꯥ
ꯅꯨꯉꯥꯏꯅ ꯑꯗꯨꯒ
ꯑꯁ ꯂꯩꯔꯁꯨ ꯀꯣ
ꯎꯝ
ꯀꯩꯅꯣꯗ ꯑꯁꯤ ꯑꯁꯤꯒꯤꯁꯤꯡ ꯑꯁꯤꯒꯤ ꯄꯩꯁꯥꯁꯤꯡꯁꯦ ꯂꯣꯏ ꯊꯨꯟ ꯊꯨꯠ
ꯅꯨꯡꯉꯥꯏ
ꯕꯦꯂꯦꯟꯁ ꯀꯨꯝꯕ ꯍꯥꯞ ꯕꯦꯂꯦꯟꯁ ꯀꯨꯝꯕ ꯍꯥꯞꯄ ꯑꯗꯨꯃꯥꯏꯟ
ꯎꯝ
ꯑꯗꯨꯏꯗꯣ ꯂꯣꯏꯊꯣꯛ ꯑꯩꯗꯤꯀꯣ ꯄꯩꯁꯥꯗꯣ ꯄꯩꯁꯥꯁꯤꯡꯗꯣ ꯏꯝꯐꯥꯜ ꯆꯠ ꯏꯝꯐꯥꯜ ꯆꯠꯄꯒꯤ ꯂꯣꯏꯅ ꯁꯦꯚꯤꯡ ꯇꯧꯅꯤ
ꯐꯩꯅ ꯑꯗꯨꯗꯤ
ꯎꯝ ꯑꯩꯈꯣꯏ ꯂꯥꯛꯑꯗꯤ ꯗ꯭ꯔꯦꯟꯒꯨꯝꯕ ꯑꯗꯨꯃꯥꯏꯟ ꯍꯥꯎꯔꯗꯤꯀꯣ
ꯑꯥ
ꯄꯩꯁꯥ ꯌꯥꯝ
ꯊꯤꯗꯤ ꯍꯣꯏ ꯅꯪ ꯂꯥꯛꯔꯒ ꯑꯗꯨꯝ ꯊꯤꯕ ꯌꯥꯏ ꯇꯨꯠ ꯊꯤꯕ ꯍꯧꯕ ꯌꯥꯕꯅꯤꯀꯣ
ꯎꯝ
ꯑꯦ ꯑꯗꯨ ꯑꯣꯏꯔꯁꯨ ꯅꯪꯒꯤ ꯀ꯭ꯂꯥꯁ ꯅꯣꯠ ꯈꯥ ꯍꯥꯟ ꯈꯪꯂꯗꯤ
ꯎꯝ ꯑꯗꯨꯅꯤ ꯍꯧꯖꯤꯛ ꯐꯥꯏꯅꯦꯂꯥꯏꯁ
ꯅꯪ ꯅꯛ ꯍꯣꯏ ꯅꯪ ꯂꯥꯛꯄ ꯀꯥꯟꯗ ꯑꯗꯨꯝ ꯊꯤꯌꯨ ꯍꯣꯏ ꯑꯩꯈꯣꯏꯒꯤ ꯅꯪ ꯄꯥꯗꯤ ꯅꯨꯡꯇꯤꯒꯤ ꯆꯠꯄꯁꯨ ꯅꯠꯇꯦ
ꯎꯝ
ꯀꯩꯁꯨ ꯀꯥꯏ